ꯍꯜꯂꯣ ꯇꯥꯕ꯭ꯔꯣ
ꯇꯥꯏꯌꯦ ꯇꯥꯏꯌꯦ
ꯀꯧꯗꯧꯔꯤꯒꯦ
ꯐ꯭ꯔꯤꯗ ꯂꯩ ꯀ꯭ꯂꯥꯁ ꯀꯥꯕꯗꯨꯕꯨ ꯅꯨꯡꯉꯥꯏꯕ꯭ꯔꯣ
ꯍꯣꯏ ꯅꯨꯡꯉꯥꯏꯌꯦ ꯍꯥꯏ ꯇꯥꯏꯌꯦ
ꯌꯥꯝ ꯅꯨꯡꯉꯥꯏꯔꯝꯒꯅꯤꯗ ꯀꯩꯒꯤꯅꯣ ꯑꯌꯨꯛꯇ ꯆꯥꯛ ꯆꯥꯗ꯭ꯔꯤꯗꯨꯅ
ꯊꯣꯡꯅꯤꯉꯥꯏ ꯇꯟꯕ
ꯇꯥꯟꯒꯅꯣ ꯅꯌꯥꯝꯕꯗ ꯊꯣꯡꯍꯟꯕ ꯌꯥꯗ꯭ꯔꯣ
ꯌꯥꯏꯌꯦ ꯑꯗꯣ ꯍꯥꯏꯅꯤꯡꯉꯥꯏ ꯇꯟꯕ
ꯅꯌꯝꯕꯒꯗꯤ ꯂꯩꯔꯤꯛ ꯌꯥꯝ ꯄꯥꯕ ꯃꯥꯜꯂꯦꯀꯣ
ꯈꯪꯗꯦꯗ ꯑꯩꯁꯨ
ꯎꯝ ꯄꯥꯒꯗꯕꯅꯤ ꯄꯥꯒꯗꯝ
ꯅꯪꯗꯤ ꯀꯔꯤ ꯍꯤꯟꯖꯥꯡ ꯆꯥꯕ꯭ꯔꯥ
ꯆꯥꯛ ꯆꯥꯗ꯭ꯔꯤ ꯑꯩꯁꯨ
ꯀꯩꯒꯤ
ꯆꯥꯅꯤꯡꯗꯕ
ꯏꯁ ꯃꯥ ꯆꯥꯗ꯭ꯔꯒ
ꯑꯩꯉꯣꯟꯗ ꯍꯥꯏꯔꯛꯏꯅꯦ
ꯅꯣꯏꯗꯤ ꯑꯣ ꯅꯪꯗꯤ ꯀ꯭ꯂꯥꯁ ꯆꯠꯂꯦꯗꯅ ꯑꯩꯗꯤ ꯐ꯭ꯔꯤꯗ ꯑꯗꯨꯝ ꯂꯩꯌꯦꯅ
ꯑꯗꯨ ꯑꯣꯏꯔꯁꯨ
ꯆꯥꯅꯤꯡꯗꯕ
ꯀꯩ ꯌꯦꯟꯁꯥꯡ ꯊꯣꯡꯕꯤꯒꯦ
ꯑꯣ ꯍꯌꯦꯡꯁꯨ ꯐ꯭ꯔꯤꯗ ꯂꯩꯗꯣꯏꯔꯣ
ꯍꯣꯏ ꯀ꯭ꯂꯥꯁ ꯍꯧꯗ꯭ꯔꯤ ꯐꯥꯎꯗꯤ ꯗꯨꯝ ꯐ꯭ꯔꯤꯗ ꯂꯩꯔꯅꯤ
ꯅꯨꯉꯥꯏꯔꯦꯅꯦ
ꯍꯣꯏ ꯏꯟꯇꯔꯟ ꯆꯠꯀꯦ ꯇꯧꯔꯝꯕꯅꯦ ꯗꯨ ꯏꯟꯇꯔꯟ ꯗꯣ ꯀꯦꯟꯁꯦꯜ ꯇꯧꯈ꯭ꯔꯦ
ꯀꯩꯒꯤ
ꯑꯦꯌꯥꯔꯄꯣꯔꯠꯇ ꯆꯠꯇꯣꯏꯅꯤꯉꯣ ꯑꯩꯗꯣ ꯍꯣꯏ ꯆꯠꯀꯗꯕꯗꯣ ꯅꯪꯉꯔꯣꯏ ꯃꯤ ꯌꯥꯝꯃꯟꯕꯒꯤ
ꯍꯣꯌꯦꯡꯗꯤ ꯀꯩ ꯏꯟꯁꯥꯡ ꯊꯣꯡꯗꯣꯏꯅꯣ
ꯀꯔꯤꯆꯥꯁꯤꯔ
ꯅꯪ ꯆꯥꯅꯤꯡꯕꯗꯨꯝ ꯊꯣꯡꯉꯨꯅ
ꯑꯩ ꯆꯥꯅꯤꯡꯕꯗꯣ ꯊꯣꯡꯉꯣ ꯍꯥꯏꯗ
ꯇꯥꯕ꯭ꯔꯣ
ꯍꯣꯏ ꯇꯥꯏ
ꯄꯨꯡ ꯀꯌꯥꯗ ꯇꯨꯝꯒꯦꯅ
ꯉꯔꯥꯡ ꯄꯨꯡ ꯕꯥꯔꯣ ꯑꯗꯨꯋꯥꯢꯗ ꯇꯨꯝ ꯑꯗꯨꯒ ꯉꯁꯤ ꯇꯨꯝꯕ ꯍꯧꯒꯠꯄꯗ ꯄꯨꯡ ꯑꯦꯂꯦꯚꯦꯟ ꯗ꯭ꯋꯥꯢꯗ ꯍꯧꯒꯠꯂꯤ
ꯅꯩꯔꯦꯅꯦ ꯅꯪꯅ
ꯑꯩꯅ ꯊꯕꯛ ꯑꯃ ꯁꯣꯏꯈꯤꯕꯒꯤ
ꯀꯔꯤ
ꯑꯩ ꯆꯨꯝꯅ ꯅꯪ ꯐꯣꯇꯣꯗꯣ ꯑꯞꯂꯣꯠ ꯇꯧꯕꯤꯒꯅꯤꯗꯣ
ꯍꯣꯏ ꯈꯪꯉꯦ ꯑꯩꯁꯨ
ꯑꯗꯣꯒ ꯑꯉꯣꯟꯗ ꯆꯒꯠ ꯆꯒꯠ ꯇꯧꯍꯟꯕ ꯃꯤ ꯌꯥꯎꯋꯦ ꯗꯨꯢ
ꯀꯅꯥꯅꯣ
ꯈꯪ ꯂꯩꯔꯝꯃꯦ
ꯆꯩ ꯆꯥꯒꯅꯤ ꯍꯥꯏꯌꯣ
ꯑꯔꯦ ꯌꯥ
ꯑꯗꯨꯗ
ꯑꯖꯨꯖ
ꯑꯗꯨꯗ ꯌꯥꯝ ꯁꯣꯏꯕ
ꯍꯣꯏ ꯅꯪ ꯅꯪ ꯏꯀꯥꯏꯔꯝꯒꯅꯤ ꯅꯪꯁꯨ ꯏꯀꯥꯏꯔꯝꯒꯅꯤ ꯑꯗꯒꯤ
ꯀꯩ ꯍꯥꯏꯕ
ꯅꯪꯁꯨ ꯏꯀꯥꯏꯔꯝꯒꯅꯤꯕ ꯑꯗꯨꯗ ꯑꯩ ꯔꯤ ꯔꯦꯠ ꯆꯜꯂꯤ
ꯏꯀꯥꯏꯗꯦ ꯀꯔꯤꯒꯤ ꯢꯀꯥꯏꯗꯣꯏ
ꯈꯪꯁꯨ ꯈꯪꯅꯥꯗꯦ ꯀꯥꯏꯁꯨ ꯀꯥꯏ
ꯈꯪꯉꯁꯨ ꯈꯪꯗꯦꯕ ꯏꯀꯥꯏ ꯏꯀꯥꯏꯅꯤꯡꯉꯥꯏꯁꯨ ꯂꯩꯇꯦꯀꯣ
ꯀꯔꯤꯒꯤ ꯏꯀꯥꯏꯗꯣꯏꯕ ꯑꯩꯗꯤ
ꯑꯩꯗꯤ ꯅꯪꯒꯤ ꯐꯣꯂꯣꯋꯥꯔ ꯌꯥꯝꯅꯕ ꯊꯒꯠꯄꯅꯦ ꯑꯁ
ꯅꯍꯥꯟꯗꯣ
ꯎꯝ
ꯑꯩꯒꯤ ꯑꯦꯀꯥꯎꯅ ꯑꯃꯇꯣ ꯑꯗꯣ ꯌꯥꯝ ꯌꯥꯝꯈ꯭ꯔꯕꯅꯦꯕ
ꯎꯝ
ꯑꯗꯨꯗ ꯑꯩ ꯑꯦꯀꯥꯎꯟꯗ ꯗꯤꯑꯦꯛꯇꯤꯚꯦꯠ ꯇꯧꯕ ꯑꯩꯅ ꯑꯗꯨꯗ ꯀꯨꯏꯃꯟꯕꯗꯨꯗ ꯑꯩ ꯄꯥꯏꯕꯅꯦꯕ ꯀꯣ ꯅꯍꯜꯗꯣ ꯑꯗꯨꯒꯤ ꯆꯪꯕ ꯌꯥꯗ꯭ꯔꯕ ꯑꯗꯨꯒꯤ ꯑꯦꯀꯥꯎꯟ ꯑꯅꯧꯕ ꯑꯃꯨꯛꯀ ꯄꯥꯏꯕ ꯀꯨꯏꯗ꯭ꯔꯤ ꯑꯩꯅ ꯄꯥꯏꯕꯁꯦ
ꯍꯥꯟꯅꯗꯤ ꯐꯣꯂꯣꯋꯔ ꯀꯌꯥꯝ ꯂꯩꯔꯝꯃꯤꯅꯣ
ꯈꯪꯗ꯭ꯔꯦꯗ ꯀꯥꯎꯈ꯭ꯔꯦ
ꯋꯥꯟ ꯊꯥꯎꯖꯟꯗꯤ ꯁꯨꯔꯕ
ꯍꯦꯜꯂꯦ
ꯑꯗꯨꯗꯤ ꯁꯦꯂꯦ ꯁꯦꯂꯦꯕ꯭ꯔꯤꯇꯤꯅꯦ ꯅꯪꯁꯦ
ꯆꯔ ꯑꯗ
ꯎꯝꯍꯨ
ꯀꯩꯅꯣ ꯔꯨꯝꯃ꯭ꯔꯁꯇꯣ ꯌꯥꯝꯕ ꯑꯗꯨꯒꯤ ꯑꯩꯅ ꯄꯥꯏꯕ ꯇꯟꯕꯀꯣ
ꯅꯨꯄꯤꯁꯤꯡꯁꯦ ꯑꯗꯨꯃꯥꯏ ꯇꯧꯒꯜꯂꯤ
ꯑꯗꯨꯒꯤ ꯇꯟꯕꯒꯤ ꯑꯩ ꯄꯥꯏꯕ ꯀꯨꯏꯗ꯭ꯔꯤꯌꯦ
ꯎꯝ
ꯑꯍꯥꯟꯗ ꯑꯩ ꯑꯩꯈꯣꯏ ꯀꯣꯏꯕ ꯆꯠꯄꯀꯣ ꯑꯗꯨꯒꯤ ꯐꯣꯇꯣ ꯊꯥꯒꯠꯅꯤꯡꯕꯒꯤ ꯑꯩ ꯑꯃꯨꯛ
ꯊꯥꯒꯠꯀꯗꯕꯅꯤ ꯀꯩꯅꯣ ꯀ꯭ꯂꯥꯁ ꯀꯥꯕ ꯅꯨꯡꯉꯥꯏꯕ꯭ꯔꯣ ꯉꯁꯤꯗꯤ
ꯈꯪꯗꯦ ꯇꯨꯝꯅꯤꯡꯕꯒꯤ ꯀꯥꯕ ꯌꯥꯗꯦ
ꯈꯔ ꯈꯔ ꯉꯟꯅ ꯇꯨꯝꯃꯣꯗꯅ ꯅꯨꯃꯤꯠꯁꯨ ꯍꯣꯏ ꯉꯟꯅ ꯇꯨꯝꯕ ꯃꯥꯜꯂꯦꯗꯀꯣ ꯉꯔꯥꯡꯗꯤ
ꯍꯣꯏ ꯉꯟꯅ ꯇꯨꯝꯃꯦ ꯀꯣꯜ ꯊꯝꯈꯤꯕꯗꯣ ꯑꯗꯨꯗ ꯇꯨꯝꯃꯦ
ꯎꯝ ꯎꯝ ꯄꯨꯡ ꯀꯤꯌꯥꯗ ꯍꯧꯒꯠꯄ
ꯎꯝ ꯁꯤꯛꯁ
ꯉꯜꯂꯦꯅ ꯌꯥꯝ ꯉꯜꯂꯦꯅ
ꯉꯟꯗꯦ
ꯅꯨꯄꯤꯁꯤꯡꯗꯨ ꯌꯥꯝ ꯏꯒꯣ ꯀꯜꯂꯦꯀꯣ
ꯆꯂꯣꯍꯦꯛ
ꯎ
ꯀꯟꯕ꯭ꯔꯅꯦ
ꯍꯣꯏ ꯅꯪ ꯅꯉꯣꯟ ꯎꯝ ꯎꯝ ꯅꯪ ꯅꯉꯣꯟꯗ ꯍꯥꯏꯕꯅꯤ ꯅꯪꯗꯤ ꯈꯪꯗꯦꯗ ꯏꯕꯅꯤ ꯐꯖꯅ ꯈꯪꯅꯗ꯭ꯔꯤꯗꯅ
ꯍ
ꯅꯪꯁꯨ ꯑꯣꯏꯔꯝꯒꯗꯧꯕ ꯃꯥꯜꯂꯦ
ꯆꯠꯂꯣ ꯑꯥꯗ ꯑꯩꯗꯤ ꯑꯩꯒꯤ ꯑꯩꯕꯨ ꯇ꯭ꯔꯤꯠ ꯇꯧꯕꯗꯣ ꯑꯗꯣ ꯑꯗꯨꯗꯒꯤ ꯂꯩꯌꯦ ꯑꯩ ꯑꯩꯒꯤ ꯏꯒꯣꯗꯤ
ꯑꯩꯗꯤꯀꯣ ꯎꯝ ꯃꯣꯏꯅ ꯏꯒꯣ ꯂꯩꯔꯗꯤ ꯑꯩꯁꯨ ꯇꯧꯅꯤ ꯑꯩ ꯃꯣꯏꯅ ꯂꯩꯇ꯭ꯔꯗꯤ ꯑꯩꯁꯨ ꯂꯩꯔꯣꯏ ꯇꯧꯔꯣꯏ ꯍꯥꯏꯕꯗꯣ
ꯎꯝ
ꯃꯅꯤ ꯅꯠꯇ꯭ꯔ ꯑꯩꯒꯤ
ꯈꯪꯗꯦꯗ ꯈꯪꯗꯦꯗ ꯐꯔꯁ ꯐꯥꯔꯁꯇꯗꯤ ꯅꯨꯄꯤ ꯌꯥꯝ ꯑꯗꯨꯃꯥꯏ ꯇꯧꯋꯦ
ꯎꯝ ꯀꯨꯏꯅ ꯀꯣꯜ ꯇꯧꯔꯒ ꯑꯗꯨꯝ ꯇꯧꯕꯀꯥꯟꯗ ꯇ꯭ꯔꯨ ꯀꯂꯔ ꯑꯣꯟꯊꯣꯛꯈꯤ ꯑꯥ
ꯎꯋꯦ ꯅꯠꯇ꯭ꯔꯣ
ꯍꯣꯏ ꯔꯝ ꯔꯝꯖꯤꯗ ꯌꯥꯝ ꯆꯩꯔꯝꯃꯦꯅꯦ ꯑꯗꯣ ꯖꯤꯡꯈꯣꯅꯥꯠ ꯃꯤꯌꯥꯝꯕꯗꯣ ꯑꯩ ꯍꯥꯟꯅ ꯀꯣꯅꯕ ꯅꯨꯄꯤꯗꯨꯅ ꯃꯉꯣꯟꯗ ꯌꯥꯝ ꯆꯩꯔꯝꯃꯦ
ꯑꯥ
ꯃꯥꯗꯤ ꯑꯗꯨꯝ ꯀꯣꯜ ꯇꯧꯋꯤꯅ ꯑꯩꯅꯁꯨ ꯑꯗꯨꯝ ꯀꯣꯜ ꯇꯧꯍꯟꯕ ꯑꯗꯨꯗ
ꯎꯝ ꯍꯧꯖꯤꯛꯁꯨ ꯇꯧꯔꯤꯕ꯭ꯔꯅꯦ ꯅꯪꯕꯣ
ꯀꯅꯥꯗ
ꯑꯃꯗꯣ
ꯇꯧꯗꯦꯗ ꯇꯧꯗ꯭ꯔꯤꯗ
ꯅꯝꯕꯔꯗꯤ ꯂꯩꯕ꯭ꯔꯅꯦ
ꯍꯣꯏ ꯅꯝꯕ꯭ꯔꯗꯤ ꯂꯩꯔꯦꯗ ꯍꯧꯖꯤꯛ
ꯂꯩꯔꯝꯒꯅꯤꯕ ꯃꯥꯜꯂꯦꯕ
ꯎꯝ ꯅꯝꯕ꯭ꯔꯗꯤ ꯂꯩ ꯎꯔꯗꯤ ꯐꯨꯗꯣꯏꯅꯤ ꯑꯗꯨ ꯎꯔꯗꯤ ꯐꯨꯗꯣꯏꯅꯦꯕ
ꯏꯁ
ꯐꯒꯤ ꯇꯧꯕꯅꯤꯗ
ꯈꯪꯉꯦꯍꯦ ꯅꯪ ꯐꯨꯕ ꯉꯝꯔꯗꯤ ꯂꯣꯏꯔꯦ